ꯍꯂꯣ
ꯑꯩꯈꯣꯏꯒꯤꯗꯤ ꯀꯩꯅꯣꯒꯨꯝꯕ ꯑꯩꯣꯏ
ꯀ ꯍꯥꯏꯥꯏꯅꯣ
ꯑꯩꯒꯤ ꯍꯨꯏꯒꯨꯝꯕ ꯂꯣꯏꯗꯕ꯭ꯔꯕ
ꯂꯣꯏꯌꯦ ꯌꯨꯝꯗ ꯍꯨꯏ ꯑꯅꯤ ꯂꯣꯏꯌꯦ
ꯎꯝ
ꯁꯨ ꯌꯥꯗꯦ ꯑꯩꯒꯕꯨꯗꯤ ꯑꯩ ꯑꯩꯒꯕꯨꯗꯤ ꯂꯩꯃꯤꯟꯅꯕ ꯐꯪꯗ꯭ꯔꯦꯕꯀꯣ
ꯎꯝ
ꯑꯗꯨ ꯑꯣꯏꯔꯁꯨ ꯌꯨꯝꯗ ꯑꯩꯈꯣꯏꯗ ꯍꯨꯏꯁꯦ ꯌꯥꯝ ꯂꯨꯅ
ꯎꯝ
ꯑ ꯌꯨꯝꯗ ꯃꯔꯨ ꯑꯣꯏꯅ ꯑꯩꯈꯣꯏ ꯑꯩꯈꯣꯏ ꯃꯆꯧꯕꯤꯗꯣ ꯃꯥꯁꯦ ꯍꯨꯏ ꯌꯥꯝ ꯂꯨꯅ ꯇꯧꯋꯦ ꯑꯗꯣ ꯍꯨꯏ ꯑꯅꯤ ꯂꯣꯏꯕꯕꯁꯤꯦ ꯃꯥꯅ ꯂꯣꯏꯅ ꯑꯌꯥꯝꯕ ꯁꯦꯕꯥ ꯍꯥꯏꯗꯤ ꯄꯤꯖ ꯄꯤꯊꯛꯄ ꯇꯧꯕꯁꯦ ꯃꯥꯅ ꯇꯧꯋꯦꯕꯀꯣ
ꯎꯝ
ꯍꯨꯏꯖꯦ
ꯍꯧ
ꯂꯩꯔꯛꯄ ꯅꯨꯃꯤꯠꯇꯒꯤ ꯑꯍꯥꯟꯕ ꯄꯤꯛꯏꯀꯥꯟ ꯅꯨꯡꯁꯤꯕꯩ ꯁꯨꯝ ꯌꯦꯟ ꯌꯦ ꯑꯗꯨꯨꯝ ꯑ ꯐꯠꯇꯤꯟꯦꯟ ꯀꯩꯅꯣꯗ ꯇꯨ ꯀ ꯗꯨꯀꯥꯟꯗꯩ ꯃꯔꯤꯟꯒꯨꯝꯕ ꯑꯣꯏꯔꯁꯨ ꯃꯀꯣꯛꯀꯨꯝꯕ ꯑꯣꯏꯔꯁꯨ ꯑꯗꯨꯝ ꯄꯤꯖꯕꯗꯣ
ꯎꯝ
ꯑꯣꯏꯍꯒꯇꯒꯅꯁꯦ ꯍꯨꯏꯗꯨꯣ ꯀꯩꯅꯣ ꯅꯠꯇ꯭ꯔ ꯆꯥꯗ꯭ꯔꯦꯕ ꯌꯦꯟ ꯅꯠꯇ꯭ꯔꯗꯤ ꯑꯗꯨꯁꯨ ꯏꯜꯂꯒ
ꯇꯧ ꯂꯦ ꯑꯃ ꯑꯝꯇꯥꯛ ꯑꯃ ꯀꯩꯅꯣ ꯁꯤꯈ꯭ꯔꯦꯕꯀꯣ
ꯎꯝ
ꯑꯗꯨ ꯑꯩ ꯍꯤꯡꯒꯣꯜ ꯃꯇꯣꯟꯗ ꯐꯝꯖꯂ꯭ꯔꯦ ꯑꯗꯣ ꯑꯩꯈꯣꯏ ꯏꯃꯨꯡ ꯃꯌꯥꯝꯒꯤ ꯃꯤ ꯃꯌꯥꯝꯁꯤꯅ ꯑꯇꯣꯞꯄ ꯃꯌꯥꯝꯁꯤꯅꯤ ꯍꯩꯒꯁꯦꯃ ꯍꯥꯥꯛꯄꯤꯁꯤ ꯅꯨꯡꯉꯥꯏꯇꯦ ꯑꯗꯨꯅ ꯑꯗꯨꯝ ꯑꯩꯈꯣꯏ ꯏꯃꯨꯡꯒꯤ ꯃꯤ ꯑꯃꯗꯧꯅ ꯑꯗꯨꯝ ꯂꯩꯕ ꯍꯥꯏꯇꯥꯔꯦꯅꯨꯡ
ꯍꯨꯏꯁꯤꯗꯤ ꯏꯃꯨꯡꯒꯤ ꯃꯤꯒꯨꯝꯕꯅꯤꯅ ꯅꯠꯇ꯭ꯔꯣ
ꯎꯝ
ꯃꯣꯏꯁꯤ ꯃꯤꯗ ꯍꯦꯟꯅ ꯐꯩꯌꯦꯕ ꯐꯩ ꯍꯥꯏꯗꯤ ꯀꯧꯔꯁꯨ ꯈꯣꯠꯂꯁꯨ ꯑꯗꯩ ꯌꯥꯝ ꯅꯨꯡꯉꯥꯏꯇꯦ ꯃꯤꯅ ꯆꯤ ꯂꯥꯛꯑꯣ ꯆꯤꯠꯂꯥꯛꯑꯣ ꯍꯨꯏꯗ ꯁꯨꯝ ꯀꯧꯕꯧꯤꯔꯀꯥꯟ ꯃꯃꯩ ꯍꯥꯏꯔꯒ ꯍꯔꯥꯎꯗꯅ ꯆꯪꯉꯛꯄꯗꯨꯣ
ꯑꯁ ꯑꯩꯈꯣꯏꯗ ꯂꯩꯔꯝꯕꯗꯨꯗꯤ ꯑꯗꯨꯃꯥꯏꯅꯒ ꯂꯥꯛꯄꯤꯕꯖꯥ ꯅꯠꯇꯦꯕ ꯃꯥꯅ ꯂꯥꯛꯅꯤꯡꯉꯕ ꯂꯥꯛꯑꯅꯤ ꯂꯥꯛꯅꯤꯡꯗ꯭ꯔꯕ ꯂꯥꯛꯑꯔꯣꯏ ꯃꯄꯨꯟꯁꯤꯒꯤꯁꯨ ꯄꯨꯟꯗꯕ
ꯎꯝ
ꯃꯣꯏꯒꯤ ꯍꯨꯏꯒꯤ ꯃꯇꯝꯗꯨꯗ ꯀꯣꯏꯆꯠ ꯆꯠꯈ꯭ꯔꯅꯦꯅ ꯄꯥꯈꯠꯇꯅ ꯑꯩꯈꯣꯏꯅ ꯌꯣꯠꯂꯤꯅ ꯄꯨꯜꯂꯨꯔꯦ ꯅꯣꯡꯃ ꯌꯣꯠꯂꯤꯗ ꯊꯠꯂꯒ ꯁꯥꯍꯧꯕꯁꯤꯗꯤ
ꯄꯨꯟꯗꯕꯅ ꯐꯕꯅꯤꯗꯟ ꯄꯨꯟꯕꯗꯩꯗꯤ
ꯍꯩꯌꯦ ꯃꯄꯨꯟꯁꯤꯒꯤ ꯑꯝꯇ ꯄꯨꯟꯗꯕꯅꯅꯦ ꯅꯣꯡꯁꯨ ꯅꯨꯡꯉꯥꯏꯖꯗꯦꯕ ꯃꯣꯏꯗꯁꯨ ꯅꯨꯡꯉꯥꯏꯇꯕ ꯑꯩꯈꯣꯏꯗꯁꯨ ꯅꯨꯡꯉꯥꯏꯇꯕ
ꯍꯣꯏ ꯍꯨꯏꯁꯦ ꯁꯨꯝ ꯂꯣꯏꯁꯤꯜꯂꯒ ꯂꯩꯌꯦ ꯃꯤꯁꯦ ꯑꯗꯨꯝ ꯑꯗꯨꯝ ꯄꯨꯜꯂꯒ ꯊꯝꯅꯤꯡꯕꯒꯤ ꯋꯥꯈꯟꯗꯀꯣ
ꯍꯣꯏ
ꯑꯗꯨꯗ ꯅꯨꯡꯉꯥꯏꯇꯦꯕ ꯌꯦꯡꯕ ꯀꯥꯟꯗ ꯃꯤ ꯎꯕ ꯀꯥꯟꯗ ꯊꯥꯗꯣꯛꯍꯟꯅꯤꯡꯕꯒꯤ ꯃꯃꯩꯒ ꯄꯦꯠꯄꯦ ꯍꯥꯏꯔꯒ ꯁꯨꯡꯊꯥ ꯊꯥꯗꯣꯛꯇꯕꯤꯗꯣ ꯃꯈꯣꯡ ꯍꯥꯞꯅꯤꯡꯕ ꯀꯣ ꯃꯥꯒꯤ ꯃꯇꯝ ꯄꯤꯗꯕꯗꯣ꯫
꯫ ꯑꯗꯨꯒꯨꯝꯕꯗꯣ ꯃꯣꯏ ꯑꯗꯨꯝ ꯐꯔꯛ ꯌꯥꯝ ꯇꯥꯕꯅꯦ꯫
ꯎꯝ꯫
ꯈꯪꯗꯝꯅꯦꯕ꯫
ꯍꯨꯏꯗꯤ ꯀꯥꯌ ꯂꯣꯔꯤꯅꯣ ꯅꯣꯏꯒꯤ꯫ ꯅꯪ ꯍꯨꯏ ꯀꯥꯌ ꯂꯣꯏꯔꯤꯅꯣ꯫
ꯆꯨꯝꯗꯒꯤ ꯆꯨꯝꯗꯒꯤ ꯑꯣꯟꯈꯤ ꯫
ꯀꯩ ꯍꯥꯏꯅꯣ꯫
ꯄꯣꯀꯦꯗꯣꯛꯅꯦꯅ ꯄꯨꯔꯛꯄꯅꯦꯕ ꯑꯩꯈꯣꯏ ꯆꯦꯅ ꯍꯣꯅꯥꯎ ꯑꯃ꯫
ꯑꯥ ꯎꯝ꯫
ꯑꯗꯨꯒ ꯆꯥꯎꯁꯨ ꯐꯩꯅꯌꯥꯝ ꯆꯥꯎꯈꯠꯂꯛꯑꯦ ꯃꯁꯛꯁꯦ ꯄꯣꯛꯀꯦꯗꯣꯛ ꯁꯨꯡ ꯃꯥꯟ ꯃꯥꯟꯗ꯭ꯔꯦ꯫ ꯑꯗꯨꯒ ꯀꯥꯡꯒꯟ ꯁꯨ ꯁꯥꯏ ꯑꯩꯗ ꯃꯨꯠꯄ ꯑꯣꯏꯔꯝꯗꯧ ꯃꯥꯜꯂꯦ꯫
ꯎꯝ꯫
ꯀꯥꯡꯂꯝꯁꯨ ꯈꯨꯠꯆꯥꯗ ꯑꯃ ꯃꯤ ꯑꯃꯇ ꯆꯠ ꯌꯥꯗꯦ ꯃꯤ ꯃꯈꯣꯡꯒꯤꯗ ꯎꯝꯗꯣꯏꯒꯤ꯫ ꯫ ꯍꯣꯡꯕ ꯅꯠꯇꯕ ꯃꯤꯉꯣꯟꯗ ꯆꯤꯛꯇꯧꯕ꯫
ꯑꯣ ꯑꯃꯣꯝꯂꯤ ꯂꯥꯛꯑꯕ꯭ꯔꯣ꯫
ꯂꯥꯕꯅꯦ ꯃꯥ ꯁꯥꯟꯅꯅꯤꯡꯕꯒꯤꯅꯦ ꯃꯁꯥꯁꯦ ꯌꯥꯝ ꯌꯦꯡꯉꯤꯕ꯫
ꯎꯝ꯫
ꯃꯤ ꯈꯨꯗꯤꯡꯒꯤ ꯎꯝꯗꯣꯏꯅꯤ ꯃꯥꯅꯁꯥꯟꯅꯕꯒꯤ꯫
ꯑꯣ ꯆꯤꯛꯄ ꯍꯥꯏꯕꯗꯤ ꯆꯤꯛꯄ ꯅꯠꯇꯕꯤꯗ ꯁꯨꯝ ꯁꯥꯟꯅꯕꯒꯤ ꯎꯝꯕꯗꯣ꯫
ꯄꯣꯠ ꯆꯩ ꯑꯃꯇ ꯊꯥꯝꯃꯔꯣꯏ ꯀꯣꯏ ꯀꯣꯏꯆꯦꯟ ꯆꯦꯟꯕ꯫
ꯎꯝ꯫
ꯀꯦꯟꯗꯥꯜꯒꯥꯁꯤ꫰꫰ ꯅꯣꯡꯉꯥꯜꯂꯛꯄꯗ ꯑꯝꯇ ꯂꯩꯔꯝꯗꯕꯤꯅꯤ꯫
ꯎꯝ ꯁꯦꯟꯗꯟꯒ ꯒꯤꯌꯥꯟꯃꯦꯟ ꯇꯥꯗꯕꯤꯗꯣ ꯁꯦꯟꯗꯟꯒ ꯄꯨꯂꯞ ꯁꯦꯒꯥꯏꯕꯤ꯫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
ꯎꯝ꯫
ꯀꯥꯡꯂꯝ ꯌꯥꯝ ꯆꯥꯗꯦꯌꯦ꯫
ꯎꯝ꯫ ꯑꯗꯨꯗꯤ ꯐꯩꯌꯦ ꯐꯩꯌꯦ ꯍꯥꯏꯗꯤ ꯍꯨꯏ ꯑꯩꯅ ꯈꯜꯂꯤꯁꯤꯅ ꯍꯨꯏ ꯆꯤꯛꯀꯟꯕ ꯎꯝꯕ ꯍꯥꯏꯁꯤ ꯆꯤꯛꯄ ꯃꯥꯜꯂꯨꯔꯦꯕ꯫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
ꯎꯝ꯫ ꯍꯨꯏꯆꯤꯛꯀꯟꯕ ꯍꯨꯏꯁꯦ ꯑꯩꯈꯣꯏꯁꯨ ꯂꯩꯔꯝꯃꯦ ꯑꯗꯣ꯫ ꯍꯥꯠꯄꯗꯤ ꯉꯝꯗꯕ ꯌꯣꯟꯊꯣꯛꯄꯁꯨ ꯉꯝꯗꯕ ꯅꯨꯡꯁꯤꯕꯩꯀꯣ ꯑꯗꯣꯏꯁꯨ ꯕꯦꯔꯥ ꯌꯥꯝꯅ ꯀꯥꯕꯗꯣ꯫
ꯑꯩꯒꯤ ꯍꯨꯏꯁꯤꯅ ꯑꯅꯧꯕ ꯄꯨꯔꯛꯄꯁꯤꯗ ꯃꯤꯗꯤ ꯍꯨꯏꯅꯥꯎꯖꯦ ꯈꯤꯇꯪ ꯃꯊ꯭ꯋꯥꯏ ꯅꯨꯡꯉꯥꯏꯇꯝꯅꯤ ꯈꯪꯗꯦ ꯑꯃꯅꯤ ꯈꯪꯗꯦ ꯇꯧꯅꯩꯗꯅ ꯌꯨꯝ ꯍꯣꯡꯉꯛꯄꯒꯤ꯫
ꯎꯝ꯫
ꯁꯤꯅ ꯍꯦꯛ ꯌꯧꯔꯛꯄꯒ ꯑꯩꯈꯣꯏ ꯏꯃꯨꯡꯁꯦ ꯃꯁꯥꯒꯤ ꯊꯥꯏꯅꯗꯒꯤ ꯂꯩꯔꯛꯑꯕꯁꯤꯗ ꯄꯣꯛꯄꯩ ꯇꯠꯇꯅꯤ ꯃꯥꯅ ꯇꯧꯔꯤꯁꯦ ꯑꯩꯈꯣꯏ ꯃꯌꯥꯝꯁꯤꯗ ꯍꯧꯔꯤꯁꯦ꯫ ꯀꯩꯝꯇ ꯅꯨꯡꯉꯥꯏꯇꯕ ꯑꯃꯇ ꯂꯩꯒꯔ꯭ꯤꯗꯝꯅꯤ ꯃꯥ꯫
ꯀꯨꯏꯗ꯭ꯔꯤꯕꯣ ꯂꯣꯏꯕ꯫
ꯂꯣꯏ ꯀꯨꯏꯗ꯭ꯔꯤꯌꯦ ꯉꯔꯥꯡ ꯅꯍꯥꯟ ꯈꯥꯇꯪ ꯄꯨꯔꯛꯄꯅꯤ꯫ ꯑꯃ ꯑꯃ ꯂꯩꯔꯝꯃ ꯁꯤꯒꯤ ꯍꯥꯏꯕꯗꯣ ꯑꯗ ꯅꯨꯡꯉꯥꯏꯇꯗꯅ ꯑꯩꯈꯣꯏꯁꯦ ꯂꯣꯏꯔꯒꯨꯝ ꯌꯦꯟ ꯑꯗꯨꯝ ꯍꯥꯏꯕ ꯑꯩ ꯈꯣꯕ ꯍꯥꯏꯅꯁꯨ ꯄꯨꯔꯛꯑꯅꯨ ꯄꯨꯔꯛꯑꯅꯨꯅ ꯍꯥꯏꯕꯅꯦꯕ ꯑꯝꯇ ꯂꯣꯏꯔꯒꯨꯝ
ꯍꯣꯏ ꯊꯋꯥꯏ ꯅꯨꯡꯉꯥꯏꯇꯕꯗꯨꯒꯤꯀꯣ
ꯑꯝ ꯃꯤꯗ
ꯎꯝ
ꯑꯗ ꯑꯩꯈꯣꯏ ꯆꯦ ꯏꯆꯥꯔ ꯅꯝꯗꯨꯅ ꯄꯨꯔꯛꯄ
ꯎꯝ
ꯎ
ꯅꯨꯄꯤ ꯂꯣꯏꯕꯁꯦ ꯁꯤꯔꯀꯥꯟꯗ ꯅꯨꯄꯤ ꯂꯩꯕꯁꯦ ꯅꯨꯄꯤꯅꯒ ꯅꯨꯡꯁꯤꯕꯁ ꯌꯥꯝ ꯀꯞꯄꯦ
ꯑꯩꯈꯣꯏꯒꯤ ꯑꯃ ꯆꯠꯈꯤꯕꯗꯨꯗꯨꯅꯦ ꯑꯩꯈꯣꯏ ꯅꯨꯄꯤꯈꯩ ꯈꯛꯇꯪꯗꯅ ꯑꯩꯈꯣꯏ ꯄꯥꯐꯧ ꯌꯥꯎꯅ ꯀꯛꯄꯤꯅꯤ ꯎꯝ ꯎ
ꯃꯥꯅꯦ ꯑꯩꯁꯨ ꯌꯥꯔꯁꯦ ꯅꯍꯥꯟꯋꯥꯏ ꯇꯨꯏꯁꯟ ꯆꯠꯂꯣꯒ ꯍꯜꯂꯛꯄꯗ ꯍꯨꯏꯗꯨ ꯆꯔ ꯂꯩꯦ ꯃꯕ
ꯎꯝ
ꯑꯁ ꯑꯩꯅ ꯀꯞꯄꯁꯤ ꯀꯩꯅꯣ ꯏꯤꯡꯀꯂꯜꯂꯣ ꯍꯤꯡꯀꯂ ꯂꯂꯣꯜꯅ
ꯎꯝ
ꯎ
ꯑꯗꯨ ꯑꯗꯨꯒꯤ ꯍꯨꯏꯗ ꯇꯥꯛꯇꯛꯇꯛ ꯀꯞꯄꯤꯁꯦ ꯁꯤꯗ꯭ꯔꯤꯉꯩꯗ ꯃꯃꯥꯡꯗ ꯑꯃꯖꯣꯟ ꯌꯥꯝ ꯀꯟꯅ ꯅꯥꯕ ꯕ ꯃꯥꯁꯦꯇꯕꯤꯗ ꯑꯩꯈꯣꯏꯒꯤꯗꯤ ꯅꯨꯃꯤꯠ ꯍꯨꯝꯅꯤꯒ ꯅꯥꯔꯗꯤ ꯑꯗꯨꯝ ꯗ ꯑꯩꯈꯣꯏ ꯆꯦꯆꯥꯒ ꯏꯕꯥꯅꯤꯁꯦ ꯀꯞꯄ ꯌꯥꯕ ꯀꯞꯄꯨꯔꯕꯅꯦ ꯆꯠꯈꯤꯗꯧꯔꯕꯅꯦ ꯑꯗꯨꯗꯤ ꯆꯠꯈꯤꯗꯅꯦ ꯑꯗꯨꯝ ꯏꯪꯍꯧꯔꯦ ꯑꯗꯨꯒ ꯆꯥꯎꯔꯀꯥꯟꯗ ꯍꯄꯤ ꯀ ꯃꯥ ꯃꯁꯥꯁꯨ ꯈꯔ ꯁꯣꯟꯕ ꯑꯩꯈꯣꯏꯅ ꯒꯦꯔꯥ ꯀꯩꯅꯣ ꯈꯪꯗꯦꯕ ꯃꯁꯥꯗꯣ ꯆꯥꯎꯖꯔꯁꯨ
ꯑꯃ ꯆꯍꯤ ꯃꯉꯥꯃꯨꯛ ꯁꯨꯔꯁꯨꯅꯦ ꯃꯁꯥꯗꯣ ꯏꯇꯦꯠ ꯄꯦꯜꯂꯒ ꯍꯨꯏꯅꯥꯧ ꯃꯆꯥ ꯄꯣꯛꯇ ꯉꯥꯏꯔꯤꯕꯩ ꯇꯥꯏꯞꯇ ꯑꯃ ꯏꯄꯦ ꯏꯠꯇꯦꯊꯗ
ꯑ
ꯑꯗꯨꯃꯥꯏꯅ ꯇꯧꯋꯦꯕ ꯑꯗꯨꯅ ꯖꯨꯈꯔ ꯃꯥꯒꯗ
ꯍꯨꯏꯗꯣ ꯄꯤ ꯄꯤꯛꯑꯦꯕ ꯍꯧꯖꯤꯛ ꯂꯣꯏꯔꯤꯁꯤꯅꯀꯣ ꯍꯥꯟꯅꯒꯤꯅꯣ ꯀꯌꯥꯝ ꯆꯥꯎꯔꯀꯥꯟꯗ ꯂꯩꯈꯤꯗ꯭ꯔꯤ ꯁꯤ ꯀꯩꯅꯣ
ꯆꯥꯎꯕꯨꯗꯤ ꯑꯩꯉꯣꯟꯗ ꯍꯦꯟꯅ ꯆꯥꯎꯔꯛꯄꯅꯤꯗ ꯍꯨꯏ ꯑꯆꯧꯕꯅꯤ
ꯑꯗ ꯆꯍꯤꯗꯤ ꯆꯍꯤꯗꯤ ꯅꯧꯔꯤꯕꯀꯣ
ꯑꯗꯨꯝ ꯂꯩꯕꯗꯤ ꯌꯥꯔꯤꯕꯅꯤ ꯑꯗꯨꯗꯣ ꯃꯁꯥꯗꯣ ꯑ ꯃꯁꯥ ꯃꯎꯗꯣ ꯐꯕ ꯍꯥꯏꯕꯗꯨ ꯑꯣꯏꯗꯕ꯭ꯔꯣ ꯁꯥꯏꯌꯦ ꯑꯃꯃ ꯆꯍꯤ ꯃꯉꯥ ꯁꯨꯔꯕ ꯍꯥꯏꯁꯦ ꯑꯗꯨꯝ ꯑꯗꯣ ꯃꯁꯜ ꯀꯥꯇꯣ ꯈꯔ ꯀꯟꯕ ꯌꯥꯏꯅꯦꯕ ꯑꯗꯨ ꯑꯉꯥꯡ ꯃꯆꯥ ꯑꯉꯥꯡ ꯃꯆꯥꯗꯧꯅ ꯑꯗꯨꯝ ꯃꯁꯥꯗ ꯏꯄꯦꯠ ꯄꯦꯠꯂꯒ ꯑꯗꯨꯝ ꯇꯧ ꯂꯩꯕꯅꯦ ꯑꯗꯨꯝꯁ ꯑꯗꯨꯝ ꯀꯦꯖꯀꯤ ꯁꯟꯅꯅꯕ ꯍꯥꯏꯇꯥꯔꯦ ꯑꯉꯥꯡꯗꯧꯅ ꯑꯗꯨꯝ ꯂꯩꯕ
ꯎꯝ ꯅꯣꯏꯅꯁꯨ ꯀꯤꯅ ꯌꯣꯛꯄ ꯑꯣꯏꯝꯅꯤ
ꯃꯥꯅꯦ ꯀꯩꯅꯔꯒꯁꯦ ꯑꯆꯥꯄꯣꯠꯀ ꯄꯤꯕꯁꯦ ꯃꯤꯅꯒ ꯍꯥꯏꯐꯦꯠꯀ ꯀꯩꯝ ꯍꯥꯏꯗ ꯄꯤꯗ ꯇꯛꯀ ꯃꯅꯥꯛꯛꯇꯛꯀ ꯊꯝꯃꯒꯗꯤ ꯇꯥꯕꯤ ꯏꯖꯥꯖ
ꯎꯝ ꯍꯣꯏꯗ ꯑꯗꯨ ꯀꯦꯟꯅ ꯌꯣꯛꯄꯩꯅꯦ ꯑꯗꯨꯃꯥꯏꯅ ꯀꯦꯟꯅ ꯌꯣꯛꯄꯗꯨꯣ
ꯈꯣꯏ ꯄꯥꯜꯂꯒꯁꯤꯦ ꯏꯁꯨꯆꯧꯕ ꯏꯁꯨ ꯑꯧꯕ ꯃꯁꯨꯅꯦꯅ ꯑꯗꯨꯝ ꯇꯧꯕ ꯃꯌꯥꯝꯁꯤꯅ ꯏꯆꯁꯨ ꯑꯆꯧꯕ ꯑꯗ ꯏꯁꯨ ꯑꯆꯧꯕ ꯃꯥꯏ ꯃꯁꯨ ꯅꯨꯄꯥ ꯑꯆꯧꯕꯅꯤ
ꯃꯤꯒꯥꯗꯤ ꯕꯔꯥꯅꯦ
ꯑꯉꯥꯡꯁꯨ ꯑ ꯑꯩꯅ ꯊꯣꯜꯂꯦꯕ ꯃꯃꯤꯡ ꯅꯣꯡ ꯑꯃꯗ ꯊꯣꯜꯂꯦꯕ ꯃꯇꯨꯁꯨ ꯌꯥꯝ ꯁꯥꯡꯉꯒ ꯂꯪꯉ ꯃꯉꯥꯏꯔꯦ ꯑꯩ ꯐꯣꯟ
ꯎꯝ ꯍꯥꯟꯅꯒꯤ ꯂꯣꯏꯔꯤꯅ ꯀꯔꯤ ꯍꯨꯏ ꯂꯣꯔꯤꯅꯣ
ꯀꯩꯅꯣꯅꯦ ꯃꯩꯇꯩ ꯍꯨꯏꯔꯨꯗꯨꯅꯦꯕ
ꯎꯝ
ꯑꯗꯨ ꯀꯝꯒꯤ ꯑꯗꯨꯅ ꯍꯧꯖꯤꯛꯀꯥꯟꯗꯤ ꯃꯤꯛꯁꯀꯤ ꯃꯤꯛꯁꯅ ꯉꯥꯏꯔꯝꯅꯒꯦꯝ ꯍꯥꯏ ꯇꯥꯔꯗꯤ
ꯆꯍꯤ ꯃꯉꯥ ꯂꯣꯏꯕ ꯍꯥꯏꯁꯤꯗꯤ ꯌꯥꯝꯃꯦ ꯑꯗꯨꯗꯤ ꯀꯥꯏꯅꯈ꯭ꯔ ꯀꯥꯟꯗ ꯍꯥꯏꯗꯤ ꯁꯤꯕ ꯈꯣꯠꯄ ꯇꯧꯀꯥꯟꯗ ꯅꯨꯡꯉꯥꯏꯇꯕꯅꯦ ꯋꯥꯈꯟꯗꯣ
ꯃꯥꯡꯒꯤ ꯑꯃ ꯌꯥꯝ ꯀꯟꯅ ꯅꯥꯕꯩꯗꯨ ꯀꯩꯝ ꯆꯥꯗꯦ ꯍꯥꯏꯕꯩꯗꯣ ꯃꯥꯁꯦ ꯉꯥꯁꯦ ꯌꯥꯝ ꯄꯥꯝꯃꯦꯕ ꯣ ꯉꯥ ꯉꯥ ꯍꯥꯏꯔꯗꯤ ꯑꯗꯨꯝ ꯃꯥ ꯐꯅ ꯇꯜꯂꯁꯨ ꯑꯗꯨꯝ ꯂꯥꯛꯑ
ꯈꯪꯕꯗꯣ ꯉꯥ ꯉꯥ ꯂꯩꯔꯦ ꯍꯥꯏꯗꯤ ꯈꯪꯉꯤꯔꯕ
ꯍꯣꯏ ꯀꯩꯅꯣꯗꯒꯁꯦ ꯑꯩꯈꯣꯏ ꯄꯨꯈ꯭ꯔꯤ ꯂꯩꯌꯦꯕꯀꯣ ꯄꯨꯈ꯭ꯔꯤꯗꯒ ꯉꯥꯒ ꯇ ꯍꯕꯒꯥꯁꯦ ꯃꯥꯏꯁꯣ ꯑꯥꯗ ꯂꯩꯔꯦ ꯇꯨꯗꯅꯦ ꯈꯨ ꯊꯤꯟꯕꯗꯅꯦ ꯈꯨꯜꯂꯨꯗ
ꯑꯗꯨꯗꯤ
ꯑꯄꯝꯗ ꯈꯔ ꯂꯥꯡꯗꯧ ꯃꯥꯜꯂꯦ ꯉꯁꯤꯜꯂꯥꯛꯑꯦ ꯀꯏꯁꯨ ꯀꯝ
ꯉꯥꯒꯁꯤꯦ ꯃꯥ ꯐꯥꯟꯥꯟꯕ ꯌꯥꯔꯦꯅꯦ ꯍꯧꯖꯤ
ꯐꯥꯏꯌꯦ ꯏꯪꯊꯝꯊꯥꯗ ꯈꯔ ꯉꯥꯁꯦ ꯏꯪꯁꯤꯜꯂꯛꯄꯒꯤ ꯇꯥꯏꯖꯪꯖꯟ ꯁꯟꯖꯟ ꯂꯩꯕꯗꯣ ꯑꯗꯨ꯭ꯔꯦ ꯃꯥ ꯍꯦꯛꯇꯅꯣ ꯃꯥꯁꯦ ꯑꯍꯥꯟꯕꯗ ꯉꯥꯁꯦ ꯑꯩꯈꯣꯏꯅ ꯃꯥꯁꯦ ꯑꯅꯥꯕꯅꯤꯅ ꯁꯥꯗꯅ ꯃꯇꯣꯡ ꯃꯇꯣꯡꯗ ꯇꯪ ꯈꯜꯂ ꯈꯜꯂꯒ ꯄꯤꯖꯔꯨꯕ ꯆꯥꯎ ꯌꯥꯗ꯭ꯔꯦ ꯑꯗꯨ ꯄꯨꯂꯞ ꯄꯤꯁꯜꯂꯛꯑꯀꯥꯟꯗꯅꯦ ꯇꯥꯞꯇ ꯑꯃꯨꯛ ꯂꯥꯛꯈ꯭ꯔꯦ ꯑꯗꯨꯒ ꯑꯗꯨꯒ ꯏꯟ ꯆꯤꯡꯉꯒ ꯉꯥ ꯐꯥꯕ ꯉ ꯣ ꯌꯦꯡꯍꯟꯕꯗꯒꯤ ꯑꯤꯡꯕꯒ ꯍꯥꯇ꯭ꯔꯨ ꯄꯤꯖꯔꯨꯕꯗꯒꯤꯩ ꯐꯔꯦꯅꯦ ꯍꯥꯏꯕ ꯍꯥꯏ ꯌꯥ ꯍꯥꯏ ꯑꯩꯒ꯭ꯔꯥꯎꯟ ꯂꯥꯡꯕꯖꯤ ꯇꯥꯕ ꯍ ꯃꯅꯤꯡꯗ ꯃꯤ ꯂꯥꯡꯕꯁꯨꯦ ꯇꯥꯕ꯭ꯔꯕ
ꯇꯥꯗꯦꯗ ꯐꯖꯅ
ꯎ ꯃꯁꯥ ꯌꯥꯗꯕꯒꯤ ꯎꯝ
ꯑꯩꯈꯣꯏꯒꯤꯗꯤ
ꯌꯥꯒ ꯂꯩꯀꯥꯏꯒꯤ ꯍꯨꯏ ꯃꯌꯥꯝꯁꯦ